ꯑꯣ ꯏꯕꯨꯡꯉꯣ ꯇꯥꯔꯕꯣ
ꯇꯥꯔꯦ ꯇꯥꯔꯦ
ꯇꯥꯟꯊꯣꯔꯛꯄꯁꯨ ꯌꯥꯏ ꯈꯣꯟꯖꯦꯜꯗꯣ ꯆꯞ ꯃꯥꯟꯅꯕꯒꯤ
ꯍꯗꯤꯗꯤ ꯃꯥꯗꯨꯔꯤꯗꯁꯤꯀꯤ ꯆꯞ ꯃꯥꯅꯩ ꯎꯝ
ꯑꯣ ꯑꯗꯨꯅꯦ ꯅꯪꯗꯣ ꯀꯃꯥꯏ ꯅꯪ ꯁꯤꯗ ꯃꯉꯥꯃꯨꯛ ꯁꯥꯟꯅꯔꯁꯦ ꯅꯪ ꯀꯌꯥ ꯋꯥꯠꯂꯤꯦ ꯂꯣꯏꯁꯤꯜꯂꯁꯦ ꯏꯕꯨꯡꯉꯣ
ꯂꯣꯏꯁꯜꯂꯁꯦ ꯇꯔꯥ ꯈꯛꯉꯥꯏꯔꯦ ꯁꯤ ꯂꯣꯏꯔꯒ ꯇꯔꯥ ꯈꯛ ꯉꯥꯏꯔꯦ
ꯑꯥ
ꯑꯩꯆꯤ ꯑꯥꯏꯗꯒ ꯑꯃꯆꯤ ꯑꯥꯏꯗ ꯑꯃ ꯇꯧꯔꯒꯦ ꯑꯗꯨ ꯑꯣꯏꯔꯗꯤ ꯀꯩꯅꯣ ꯇꯧꯋꯦꯗꯅ
ꯎꯝ
ꯑꯗꯨꯒ ꯃꯉꯣꯟꯗꯩ ꯑꯃ ꯏꯆꯦꯌꯥꯏꯗ ꯑꯃ
ꯑꯣ ꯑꯗꯨ ꯅꯪ ꯍꯣꯔꯦꯟ ꯑꯗꯣ ꯊꯥꯔꯛꯑꯣꯀꯣ ꯅꯪ ꯐ꯭ꯔꯤꯗ ꯌꯦꯡꯕ ꯂꯩꯕ꯭ꯔꯕ
ꯁꯤ ꯀ ꯀ ꯀꯕ
ꯑꯗꯨ ꯊꯥꯔꯛꯑꯣ ꯑꯗꯨ ꯂꯤꯡꯗꯣ ꯍꯣꯔꯦꯟ ꯌꯦꯡꯗꯨꯅ ꯑꯍꯨꯝ ꯃꯈꯥꯏꯗ ꯍꯣꯔꯦꯟꯗꯤ ꯍꯧꯗꯣꯔꯛꯀꯗꯕ ꯏꯆꯦꯗꯅ
ꯍꯧꯗꯣꯛ ꯆꯔꯛꯀꯦ ꯍꯧꯗꯣꯛ ꯆꯔꯛꯀꯦ ꯂꯅꯥꯎ ꯂꯩꯔꯤꯕꯁꯦ ꯏꯆꯦꯒꯤꯅꯦ
ꯃꯥꯅꯤ ꯃꯥꯅꯤꯕꯨꯡꯉꯣ ꯍꯧꯖꯤꯛ ꯋꯥꯊꯤ ꯆꯥꯗꯅ ꯑꯁ
ꯏ ꯑꯗꯨꯁꯨꯗꯤꯔ
ꯑꯩꯅ ꯕꯕꯥ ꯁꯥꯟꯅꯗꯤ ꯑꯩꯈꯣꯏ ꯇ꯭ꯔꯦꯗꯤꯡ ꯇꯧꯗꯤꯌꯦ ꯑꯩꯈꯣꯏ ꯁꯤꯗꯤ ꯑꯩꯈꯣꯏꯗꯤ ꯋꯥ ꯉꯥꯡꯕꯒꯤꯅꯦ ꯍꯥꯏ ꯑꯗꯨꯗꯨꯒ ꯑꯗꯨꯅꯦꯕ ꯑꯩꯅ ꯀꯩꯅꯣꯝ ꯇꯧꯔꯝꯗꯨꯗꯤ ꯃꯥꯜꯂꯦꯕ ꯅꯣꯏꯁꯦ ꯇꯧꯈꯠꯂꯦ ꯑꯗꯨ ꯑꯩꯁꯦ ꯀꯩꯝ ꯈꯨꯝꯗ꯭ꯔꯦ
ꯏꯆꯦꯕꯨ ꯅꯨꯡꯉꯥꯏꯕꯤꯔꯤꯕꯣ ꯕꯣ
ꯅꯨꯡꯉꯥꯏꯔꯤꯌꯦꯦ ꯅꯪ ꯍꯣꯔꯦꯟ ꯆꯦ ꯑꯃꯨꯠꯇꯥꯒ ꯁꯥꯟꯅꯒꯦꯔꯣ
ꯇꯜꯂꯦ
ꯑꯣ ꯑꯗꯨ ꯑꯣꯏꯇꯥꯔꯗꯤ ꯅꯪ ꯁꯤ ꯀꯦꯟ꯭ꯔꯤ ꯑꯣꯏ ꯄ
ꯁꯦꯀꯦꯟꯗꯔꯤ ꯑꯣꯏꯗꯤ
ꯑꯁꯤꯒꯤ ꯅꯪꯅ ꯔꯤꯁꯤꯚꯔ ꯑꯣꯏꯕꯒꯤ
ꯑꯣ
ꯑꯦꯠꯇꯤ
ꯍꯂꯣ
ꯍꯥꯥ
ꯎꯝ
ꯑꯩꯈꯣꯏꯗꯤꯅꯦ ꯑꯩꯈꯣꯏꯗꯤ ꯄꯨꯂꯞꯅ ꯏꯕꯨꯡꯉ ꯑꯁꯤ ꯍꯧꯖꯤꯛꯐꯥꯎ ꯆꯪꯉꯩꯁꯦ ꯂꯨꯄꯥ ꯂꯤꯁꯤꯡ ꯃꯔꯤꯒ ꯀꯌꯥꯅꯣꯝ ꯁꯨꯔꯦ ꯃꯔꯤꯒ ꯆꯥꯝꯃꯒ ꯀꯨꯟꯅꯤꯄꯥꯟ ꯁꯨꯔꯦ ꯑꯩ
ꯅꯪꯒꯥꯥꯏ ꯀꯩ ꯆꯥꯎ ꯀꯩꯅ ꯁꯤ ꯑꯍꯨꯝ ꯈꯛꯇꯅꯤ ꯈꯦꯅꯔꯤꯁꯤ
ꯅꯪꯒꯤꯗꯤ ꯑꯗꯨꯗ ꯅꯪ ꯅꯪꯗꯤ ꯄ꯭ꯔꯥꯏꯃꯥꯔꯤ ꯉꯥꯛꯇ ꯅꯪꯒꯩ ꯈꯛꯇꯅꯤ ꯋꯥꯏ ꯁꯥꯟꯅ ꯑꯩꯁꯦ ꯅꯪ ꯄ꯭ꯔꯥꯏꯃꯥꯔꯤ ꯑꯣꯏꯕꯒꯤ ꯅꯪ ꯌꯥꯝ ꯄꯥꯛꯅ ꯐꯪꯉꯔꯣꯏ ꯂꯩꯤ ꯀ ꯅꯪ ꯑꯩꯈꯣꯏꯗꯤ ꯁꯦꯀꯦꯟꯗ꯭ꯔꯤ ꯑꯣꯏꯕ ꯑꯩꯠ ꯤ ꯑꯥꯏꯠꯇꯤ ꯅꯪꯗꯤ ꯄ꯭ꯔꯥꯏꯃꯥꯔꯤꯇꯪ ꯑꯣꯏꯕꯒꯤ ꯍꯟꯗ꯭ꯔꯦꯗꯠꯇꯨꯗ ꯃꯤ ꯀꯨꯟꯊ꯭ꯔꯥ ꯌꯦꯡꯉꯣ ꯂꯨꯄꯥ ꯂꯤꯁꯤꯡ ꯑꯍꯨꯝꯗꯪ ꯅꯠꯇ꯭ꯔ ꯐꯪꯗꯣꯏꯁꯦ
ꯑꯗꯨꯗꯤ ꯑꯩꯗꯤ ꯑꯩꯗꯤ ꯀꯔꯤ ꯀꯥꯟꯅꯔꯤꯒꯦ ꯇꯧꯔꯨꯕꯒꯤ
ꯟ ꯑꯩ ꯍꯟꯗꯛ ꯑꯩ ꯉꯔꯥꯡ ꯀꯩꯅꯣꯝ ꯆꯪꯉꯦ ꯐꯣꯔ ꯐꯥꯏꯚ ꯐꯣꯔ ꯐꯥꯏꯚ ꯊ꯭ꯔꯤ
ꯑꯣ ꯑꯩꯗꯤ ꯃ
ꯑꯥ ꯀꯩꯅꯣ ꯐꯣꯔ ꯐꯥꯏꯚ ꯃꯊꯥ ꯌꯥꯝ ꯁꯥꯥꯏꯖ ꯑꯩ ꯍꯧꯖꯤꯛꯀꯥꯟꯁꯤ ꯍꯨꯡꯉꯣ
ꯀꯩꯖ ꯏ ꯏꯆ ꯀꯩ ꯋꯥꯗꯒ
ꯅꯪ ꯃꯕꯥꯈꯣꯏꯗ ꯏꯕꯨꯡꯉ ꯀꯥꯡ ꯆꯦ ꯍꯟꯒꯅꯨꯀꯣ ꯅꯨꯃꯤꯠ ꯇꯡꯒꯤꯅ ꯍꯥꯏꯗꯣ
ꯍꯣꯏ ꯍꯣꯏ ꯆꯤ ꯑꯣꯏꯣꯏꯇꯥ
ꯍꯣꯔꯦꯟ ꯂꯨꯄꯥ ꯌꯥꯡꯈꯩ ꯊꯥꯛ꯭ꯔꯦ ꯀꯨꯟ ꯅꯥꯏꯔ ꯑꯃ ꯂꯩꯕꯣ ꯌꯥ ꯆꯪꯉꯛꯄꯗꯣ ꯑꯗꯨꯗ ꯊꯥꯗꯣꯛꯀꯗꯕ
ꯑꯣꯦ
ꯑꯗꯨ ꯅꯠꯇ꯭ꯔꯗꯤ ꯀꯥꯡ ꯀꯀꯥꯗꯣ ꯑꯁꯪ ꯑꯃ ꯊꯥꯗꯣꯛꯈꯤꯕꯅ ꯀꯥꯡ ꯊꯤꯛꯇꯕꯅꯦꯕ ꯑꯅ ꯎꯝ ꯅꯪ ꯀꯩꯀꯩ ꯅꯪ ꯑꯁ ꯅꯨꯡꯉꯥꯏꯇꯦ ꯍꯛꯆꯥꯡ ꯀꯩꯀꯥ ꯀꯩꯀꯩ ꯆꯥꯔꯤꯒꯦ
ꯑꯍꯣ ꯋꯥ ꯆꯔꯤ ꯍꯥꯎꯇꯒ ꯆꯅꯤꯁꯤꯗꯤ ꯑꯣꯗ ꯍꯥꯏ
ꯑꯣ ꯅꯪ ꯀꯩꯀꯩ ꯑꯣ ꯀꯩꯅꯣ ꯇꯧꯕ꯭ꯔꯥ ꯅꯪꯒꯤ ꯎ ꯀꯩꯅꯣ ꯇꯧꯒꯗ꯭ꯔꯥ ꯅꯪ ꯀꯔꯝ ꯀꯥꯟ ꯊꯣꯛꯂꯛꯇꯕ
ꯀꯟꯗ ꯇꯂꯈꯦ
ꯎꯝ ꯗꯠ ꯀꯌꯥꯗ
ꯗ ꯊꯪꯗꯦ
ꯑꯁꯦꯡꯕ ꯊꯣꯛꯂꯛꯇꯣꯏꯔꯥ ꯍꯥꯏꯕ
ꯁꯣꯂꯣꯏꯗꯗꯤ ꯑꯗꯨ ꯄꯩꯁꯥꯗꯣ ꯂꯨꯄꯥ ꯂꯤꯁꯤꯡ ꯃꯤꯅꯤꯠ ꯇꯔꯦꯠꯅꯤ ꯅꯨꯃꯤꯠꯇꯨ ꯌꯨꯝꯗ꯭ꯔꯒ ꯌꯥꯅꯤ ꯇꯥꯝꯃꯨꯗ꯭ꯔꯣ
ꯍꯥꯥ
ꯅꯨꯃꯤꯠ ꯇꯔꯦꯠꯅꯤꯃꯤꯛꯇꯪ ꯌꯨꯝꯗ ꯂꯩꯕꯒꯤ ꯔ ꯄꯝꯕ ꯑꯗꯨꯅ ꯊꯣꯛꯂꯛꯔꯣꯏ
ꯎꯝ ꯇꯥꯃꯨ ꯌꯥ ꯇꯨꯡ ꯑꯩꯈꯣꯏ ꯇꯥꯖ ꯅꯞꯄꯦ ꯅꯪ ꯈꯪꯉꯕ꯭ꯔꯥ
ꯑꯗꯨ
ꯎꯝ ꯅꯪ ꯂꯥꯛꯄꯒꯤ ꯁꯔꯄ꯭ꯔꯥꯏꯖ ꯇꯧꯅꯦꯅ
ꯇꯣꯏꯕ ꯆ꯭ꯔꯥ ꯍꯥꯏ ꯄꯣꯀ ꯉ ꯀꯩꯁꯥꯔꯤ ꯐꯝꯃꯤ
ꯍꯥꯥ
ꯁꯗꯤ ꯄꯝꯃꯤ
ꯀꯔꯤ ꯄꯥꯝꯃꯣꯏꯕ
ꯑꯨꯗ ꯑ ꯇꯥ ꯊꯣꯛꯣꯏꯗ
ꯏꯕꯨꯡ ꯅꯪ ꯑꯗꯨꯗꯣ ꯂꯣꯏꯇꯥꯔꯗꯤ ꯀꯩꯗꯧꯗꯣꯏꯔꯣꯅ
ꯀꯩꯗꯧꯗꯧ ꯂꯩ ꯀ ꯇꯧ ꯂꯩ
ꯑꯟꯖꯦꯂꯤꯀꯥꯗꯨꯕꯨꯣꯏ ꯑꯦꯛꯖꯥꯝ ꯇꯧꯔꯔꯕ ꯃꯣꯏꯒꯤ ꯑꯃꯨꯛꯀ
ꯎꯝ
ꯍꯥꯥ
ꯑ ꯇꯒ
ꯇꯧꯈ꯭ꯔꯦ
ꯑ ꯈꯪꯗꯦꯗꯥ
ꯋꯥ ꯐꯣꯟꯗ ꯄꯥꯏꯔ ꯂꯩꯈ꯭ꯔꯕ꯭ꯔꯃꯤ
ꯂꯩꯇꯤꯌꯦ ꯂꯩꯔꯤꯕ ꯍꯧꯣꯛꯄꯕꯤ ꯄꯥꯡꯒꯜꯡꯂꯨ ꯁꯤꯤꯊꯔ ꯅꯨ ꯄꯤꯔꯥꯎ ꯈꯥꯝꯂꯅꯤ ꯆꯩꯅꯥ ꯆꯤꯟꯊꯂꯅꯤ ꯐꯤꯔꯥꯡ ꯃꯤꯀ ꯊꯣꯛꯂꯣ ꯑꯋꯥꯕ ꯃꯆꯥ ꯊꯧꯅꯥ ꯂꯩꯔꯣ ꯀꯩꯗꯧꯒꯦ ꯅꯪꯕꯨ
ꯋꯥꯏꯕꯤ ꯋꯥꯏꯕꯤꯌꯨ ꯗꯥꯏꯔꯤ ꯋꯥꯏ ꯄꯕꯤꯌꯨꯁꯦ ꯈꯪꯕ꯭ꯔꯥ
ꯍ
ꯆꯤꯡꯊꯣꯝ ꯈꯔ ꯍꯥꯏꯔꯧꯅꯤ
ꯀꯥꯎꯗꯦꯗ
ꯁꯛꯈꯥꯡ ꯁꯣꯛ ꯑꯩꯒꯤꯅꯦ ꯁꯤꯝꯇꯣꯝ ꯁꯤꯟꯇꯝ
ꯈ ꯁꯒꯠꯄ ꯋꯥꯕ ꯦꯁꯇ꯭ꯔꯤꯛ ꯀꯥꯕ ꯀꯣꯛ ꯉꯥꯎꯕ
ꯃꯥꯜꯗꯀ ꯃꯥꯜ
ꯑꯁꯦꯡꯕꯅꯤꯅꯦ ꯀꯣꯛ ꯉꯥꯎꯕ꯭ꯔꯥ ꯈꯣꯠꯄ꯭ꯔ ꯇꯧꯗꯩꯅꯦ
ꯑꯩ ꯉꯁꯤ ꯒ꯭ ꯑꯁ ꯇꯨꯝꯗ꯭ꯔꯤ ꯇꯧꯔꯤꯁ
ꯃꯥ ꯍꯕꯄꯕꯨ ꯀꯁꯤ
ꯅꯪꯗꯤ ꯋꯥꯔꯜ ꯀꯞ ꯌꯦꯡꯉꯝꯅꯤꯅꯦ ꯑꯃꯗꯣ ꯂꯥꯏꯔꯤꯛ ꯄꯥꯈꯤꯗꯤ ꯂꯩꯔꯣꯏ ꯅꯣꯏ ꯂꯥꯈꯠꯂꯅꯕꯅꯤ ꯍꯧꯖꯤꯛꯐꯥꯎ ꯍꯧꯒꯠꯂꯝꯈꯤꯔꯣꯏ ꯉꯥꯡꯉꯛꯄꯅꯤ ꯕꯕꯥ ꯃꯥ ꯌꯦꯡꯗꯕꯅꯦ ꯍꯥꯏꯔꯦ ꯑꯩꯅ
ꯌꯥꯗꯤ ꯋꯥꯀꯦ ꯋꯥ ꯀ ꯈꯔ ꯍ ꯍ ꯄꯟꯗ ꯁ ꯃꯕ ꯋꯥ ꯍꯥꯏꯅ
ꯝ ꯍꯣꯔꯦꯟꯗ ꯑꯃꯝ ꯊꯥꯔꯛꯑꯣꯅꯦꯀꯥꯏ ꯂꯤꯡꯇꯣꯝ ꯊꯥꯕꯤꯔꯛꯎꯅꯦ
ꯍꯣꯏ ꯍꯣꯏ
ꯀꯩꯅꯣ ꯇꯧꯔꯛꯀꯗꯕ ꯑꯍꯤꯡꯗ ꯃꯌꯥ ꯍꯧꯗꯣꯔꯛꯀꯗꯕ ꯑꯍꯨꯝ ꯃꯈꯥꯏꯗ
ꯎꯝ
ꯊ꯭ꯔꯤꯗ ꯍꯧ ꯄꯨꯡ ꯑꯍꯨꯝꯗ ꯍꯧꯠꯇꯣꯔꯛꯀꯗꯕ ꯌꯨꯅꯣ
ꯑꯣꯀꯦ ꯑꯣꯀꯦ
ꯏ ꯁꯤꯍꯁꯤꯦ ꯀꯩꯩꯅꯩꯕꯨꯡꯉꯣꯠ ꯀꯥꯏꯟ ꯑꯣꯐ ꯁꯥꯎꯟ
ꯎꯝ ꯆꯕ ꯌꯥꯗꯦ ꯍꯥꯏ ꯈꯪꯗꯦ ꯍ ꯇꯗꯦ ꯍꯥꯏꯖꯤ ꯇ ꯆꯩꯅ ꯑꯁꯤ ꯃꯆꯥꯥ ꯈꯥ ꯂꯩꯌꯦꯕ
ꯀꯩꯅꯣ ꯇꯧꯕ꯭ꯔꯥ ꯅꯣꯏꯒꯤ ꯅꯤꯜ ꯃꯥꯝꯃꯥꯃꯣꯏ ꯐꯣꯟꯝ ꯇꯧꯕꯤꯔꯛꯇ꯭ꯔꯕ
ꯑꯥꯎ ꯑꯣꯁꯦ ꯊꯉ ꯁꯅꯤꯅ ꯅꯨꯄꯥꯝ ꯂꯩꯕꯗꯣ ꯁꯅꯤꯅ ꯅꯨꯄꯥ ꯑꯃ ꯂꯩꯕꯗꯣ
ꯑꯥ
ꯂꯣ ꯄꯩꯁ ꯊꯔꯀꯗꯕꯅꯦꯕ
ꯀꯩ ꯍꯥꯏꯅꯣ
ꯄꯩꯁꯥ ꯊꯥꯔꯛꯀꯗꯕꯅꯦꯕꯥ
ꯑꯀꯌꯥ
ꯇꯔꯥꯏꯊꯣꯏ ꯇꯔ꯭ꯉꯥ ꯃꯨꯛ
ꯀꯔꯤꯒꯤ
ꯁꯕꯖꯟ ꯃꯆꯥ ꯅꯨꯄꯥ ꯇꯝꯍꯟꯂꯛꯄꯩ
ꯊꯥꯔꯛꯑꯅꯤ ꯃꯌꯨꯝ ꯆꯠꯈ꯭ꯔꯗꯤ
ꯁꯟꯅꯤ ꯍꯥꯏꯕ ꯁꯟꯅꯤ ꯅꯨꯄꯥ ꯑꯃꯥ ꯃꯤ ꯄꯨꯁꯟꯕꯩ ꯄꯩꯁꯥ ꯂꯧꯋꯦꯕ ꯍ
ꯑ
ꯑꯗꯨꯗꯣ ꯃꯥ ꯊꯥꯔꯛꯀꯗꯕꯅꯦ ꯃꯥꯗꯣ ꯑꯩꯅ ꯍꯥꯏꯒ ꯇꯒꯦ ꯅꯪꯗꯣꯔ ꯑꯝꯇ ꯍꯥꯏꯕꯤꯌꯣꯅ ꯍꯥꯏꯔꯒꯅꯤ ꯃꯥꯅꯤ ꯊꯥꯅꯕꯅꯦꯅ ꯍꯥꯏꯔ ꯆꯥꯏꯒꯦ ꯐꯗꯤ ꯐꯉꯗꯥ ꯀꯥꯌ ꯀꯥꯌ ꯌꯅꯖ ꯍꯥꯏꯅꯧ
ꯐꯪꯉꯅꯤ ꯑꯁꯤ ꯊꯤ ꯌꯥꯝ ꯅꯪ ꯃꯉꯥꯗꯪ ꯊꯥꯔꯛꯅꯦ ꯑꯩꯉꯣꯟꯗ
ꯑꯈꯅ ꯈ ꯄꯁ
ꯑꯥꯝ
ꯑꯩꯩ ꯆꯥꯛ ꯏꯁꯤꯡꯗꯤ ꯀꯩꯅ ꯌꯥꯝ ꯆꯥꯔꯦ
ꯀꯩꯅꯣ ꯆꯥꯅꯤꯡꯗ꯭ꯔꯣ ꯁꯤ ꯀꯩꯅꯣ ꯊꯣꯡꯕ ꯑꯣꯛ ꯊꯣꯡꯕ
ꯑꯣ ꯑꯩꯈꯣꯏꯗꯁꯨ ꯆꯥꯗꯅꯤꯣꯡ ꯆꯥꯛ ꯌꯥꯝ ꯀꯏꯑꯦ ꯂꯟꯗꯔꯒ ꯂꯩꯃꯤꯟꯅꯉꯩꯗꯗꯤ ꯄꯩꯁꯥ ꯄꯥꯏꯗ꯭ꯔꯁꯨ ꯑꯩꯈꯣꯏꯗꯤ ꯁꯣꯠꯂꯒ ꯑꯣꯏꯔꯁꯨ ꯑꯍꯥꯎꯕ ꯑꯗꯨꯝ ꯇꯥꯏ ꯁꯤꯗꯗꯤ ꯃꯣꯏ ꯍꯋꯥꯏ ꯊꯣꯡꯕ ꯀꯣꯕꯤ ꯊꯣꯡꯕ ꯇꯧꯔꯦ
ꯅꯇꯪꯗꯝ ꯑꯃ ꯍꯥꯎꯕ ꯆꯥꯔꯝꯅꯤ ꯑꯥꯗ ꯆꯈꯥꯎꯗꯨꯣ ꯌꯥꯔꯔꯣꯏ
ꯀꯩꯁꯨ ꯇꯧꯁꯦ ꯈꯥꯎꯕꯨꯗꯤ ꯑꯇꯅꯤ ꯀꯤꯟꯗꯦꯌꯅꯤ ꯏꯤ ꯍꯥꯏꯗꯤ ꯀꯃꯥꯏ ꯀ ꯋꯥꯏ ꯇꯧꯒ ꯌꯥꯗꯤ ꯀꯃꯥꯏ ꯀꯃꯥꯏ ꯇꯧꯖꯦ
ꯀꯌꯥ ꯑꯗꯨꯝ ꯂꯩꯔꯤ
ꯀꯃꯥꯏ ꯀꯃꯥꯏ ꯀꯩꯀꯩ ꯑꯍꯣꯡꯕ ꯂꯩꯒ ꯌꯨꯝꯕ
ꯀꯔꯤꯁꯨ ꯑꯍꯣꯡꯕ ꯂꯩꯇꯦ
ꯁꯦꯝꯝ ꯇꯨ ꯁꯦꯝꯝ
ꯎꯝ
ꯇꯥꯎ ꯅꯣꯏꯗꯤ ꯀꯃꯥꯏ ꯀꯃꯥꯏ ꯀꯃꯥꯏ ꯇꯧꯔꯤꯔꯤꯕ
ꯑꯝ ꯈꯪꯗꯦ ꯃꯣꯏ ꯊꯣꯛꯄ ꯑꯗꯨꯝ ꯂꯩꯔꯤ
ꯁꯒꯤ ꯑꯣꯏꯒꯤ
ꯇꯣꯝꯕꯤ ꯍꯣꯏꯁꯨ ꯑꯗꯨꯝ ꯂꯩꯔꯤ
ꯑꯣ ꯍꯣꯏ ꯑꯗꯨ ꯑꯗꯨꯗꯤ ꯊꯝꯃꯒꯦ
ꯍꯣꯏ ꯍꯣꯏ